ꯑꯜꯂꯣ
ꯎꯝ ꯀꯩꯗꯧꯔꯤꯅꯣ ꯎꯝ ꯎꯁꯦ ꯑꯗꯨꯨꯝꯃ ꯂꯩ ꯑꯗꯨꯝ ꯐꯃꯨꯡꯗ
ꯆꯥꯛ ꯆꯥꯔꯕꯣ
ꯆꯥꯗꯔꯤꯗ ꯍꯗꯤ
ꯆꯥꯗ꯭ꯔꯤ
ꯎꯝ ꯊꯅꯦ ꯂꯧꯁꯨ
ꯉꯥꯡꯕꯣꯜ ꯌꯦꯡꯕ꯭ꯔꯣ
ꯎ ꯌꯦꯁ ꯌꯦꯡꯉ ꯎ ꯌꯥ ꯐꯔꯅꯤ ꯀꯥꯏꯔꯦ ꯑꯩ
ꯊꯃꯣꯏꯁꯦ ꯀꯥꯏꯔꯦ ꯄꯨꯕ ꯊꯥꯡꯕ ꯉꯝꯗ꯭ꯔꯦ
ꯌꯥꯇꯔꯤꯖꯣꯏꯁ ꯑ ꯌꯥꯗ꯭ꯔꯦꯅꯦ ꯌꯥꯗ꯭ꯔꯦꯅꯦ ꯑꯆ ꯀ ꯌꯥꯝ ꯅꯨꯡꯁꯤꯕ
ꯀꯩꯕ
ꯑꯗꯨ ꯌꯥꯝ ꯅꯨꯡꯁꯤꯕ ꯀꯟꯇ꯭ꯔꯤꯁꯦ ꯑꯁ ꯀꯟꯇ꯭ꯔꯤꯕꯨꯗꯤ ꯀꯇ꯭ꯔꯤꯃ ꯈꯨꯗꯤꯅꯠꯇꯔꯁꯨꯨ ꯅꯦꯕꯔꯔꯀ
ꯑꯗꯨꯅ ꯑꯩꯁꯦ ꯑꯩꯁꯨ ꯊꯃꯣꯏꯁꯦ ꯀꯥꯏꯔꯦ ꯑꯩ ꯌꯦꯡꯕꯨꯗꯤ ꯌꯦꯡꯉꯦ
ꯑꯥ
ꯑꯗꯨꯔꯁꯨ ꯅꯣꯡꯉꯥꯜꯂ ꯀꯥꯟꯗ ꯈꯪꯉꯦ
ꯈꯪꯀꯥꯟꯗ ꯅꯨꯡꯉꯥꯏꯇꯕ
ꯍꯣꯏ ꯑꯁ ꯀꯥꯔꯗꯤ ꯅꯨꯡꯉꯥꯏꯖꯒꯗꯕ
ꯑꯁ ꯕꯦꯔꯥ ꯀꯥꯗꯣꯏꯅꯤ
ꯀꯥꯔꯦ ꯕꯔ ꯌꯥꯝ ꯀꯥꯔꯦꯅꯦ
ꯑꯪ ꯀꯥꯔꯦ ꯀꯩ ꯇꯧꯔꯤꯅꯣ ꯅꯪ ꯍꯧꯖꯤꯛ
ꯀꯩꯝ ꯇꯧꯗꯦꯗ ꯑꯩ ꯍꯤꯞꯄꯤꯅꯦ
ꯎꯝ ꯀꯩꯒꯤ ꯆꯥꯛ ꯆꯥꯗ꯭ꯔꯤꯕꯣ ꯍꯧꯖꯤꯛꯐꯥꯎ
ꯇꯣ ꯈꯔ ꯉꯜꯂꯤ ꯑꯗꯨꯏꯅꯦ
ꯆꯦ ꯄꯨꯡ ꯕꯥꯔꯣ ꯇꯥꯔꯦ ꯅꯪ ꯆꯦꯡ ꯂꯩꯇ꯭ꯔꯕ
ꯆꯦꯡ ꯂꯩꯇ꯭ꯔꯦ ꯅꯪꯅ ꯄꯩꯁꯥ ꯃꯥꯡꯍꯟꯗꯅ ꯆꯦꯡꯉ ꯋꯥꯟꯅꯕ ꯄꯩꯁꯥ ꯅꯪꯅ ꯃꯥꯡꯍꯜꯂꯤꯅꯦ
ꯎꯝꯝ ꯕꯦꯔꯥ ꯀꯥꯔꯦ ꯑꯗꯨꯗꯤ ꯌꯥꯝ ꯁꯦꯔꯤꯌꯁ ꯑꯣꯏꯔꯦꯅꯦ
ꯌꯥꯝꯅ ꯀꯩꯅꯣ ꯑꯣꯏꯔꯦ ꯆꯔꯥ ꯍꯦꯜꯂꯦ ꯁꯤꯕ ꯌꯥꯏꯅ ꯅꯣꯡꯅꯤꯅꯤ ꯂꯩꯔꯒ
ꯑꯥ
ꯄꯦꯜꯂꯣꯀꯣ
ꯍꯥ ꯍꯥ ꯍꯥ ꯑꯩ ꯁꯤꯕ ꯄꯥꯎ ꯇꯥꯔꯗꯤ ꯄꯦꯜꯂꯣ ꯍꯥꯏꯌꯣ
ꯍꯣꯏ ꯁꯤꯕꯨꯗꯨꯐꯥꯎ ꯇꯥꯔꯗꯤ ꯄꯦꯜꯂꯣ ꯑꯩꯅ ꯃꯦꯁꯦꯖ ꯍꯜꯂꯛꯇ꯭ꯔꯗꯤ ꯁꯤꯈ꯭ꯔꯕꯅꯤꯀꯣ
ꯎꯝ ꯎꯝ
ꯑ
ꯇꯗꯤ ꯀꯃꯥꯏ ꯇꯧꯕ
ꯍꯥꯥ
ꯍꯤꯡ ꯍꯤꯡꯅ ꯍꯜꯂꯛꯇ꯭ꯔꯗꯤ ꯀꯃꯥꯏꯅ ꯇꯧꯕ
ꯈꯪꯗꯦ
ꯑꯗꯨꯝ ꯁꯤꯔꯦ ꯈꯟꯒꯗꯕꯅꯤ
ꯑꯣꯏꯁ ꯎꯝ ꯅꯁꯤꯗ ꯆꯅꯥ ꯑꯣꯏꯔꯅꯤ ꯆꯟꯗ꯭ꯔꯥ ꯑꯩꯒꯤ ꯌꯦꯟꯖꯥꯡ ꯆꯥꯔꯒ
ꯇꯟꯗꯦ ꯑꯁ ꯑꯩꯗꯤ ꯌꯥꯝ ꯕꯤꯠ ꯂꯩꯌꯦ
ꯎꯝ ꯆꯅꯥ ꯊꯣꯡꯣꯡꯕꯗꯣ ꯉꯧꯕ ꯅꯠꯇꯕ ꯆꯅꯥ ꯊꯣꯡꯕꯗꯣ ꯊꯤ ꯍꯥꯎꯕꯅꯤ ꯁꯥꯥ ꯊꯣꯡꯃ ꯃꯥꯟꯕꯔꯤ
ꯑꯍꯥꯎꯕꯗ ꯆꯥꯏꯌꯦꯕ ꯅꯣꯏꯁꯦ
ꯎꯝ ꯎꯝ ꯎꯝ ꯊꯥꯎ ꯆꯃꯟꯕꯗ ꯑꯍꯥꯎꯕꯁꯨ
ꯎꯝ
ꯇꯟꯗ꯭ꯔꯥ ꯑꯩꯒꯤ ꯌꯦꯟꯖꯥꯡꯁꯦ ꯈꯜꯂꯒ
ꯇꯟꯗꯦ ꯌꯥꯝ ꯅꯨ ꯌꯥꯝ ꯍꯥꯎꯕꯅꯤ ꯀꯩꯅꯣ ꯀꯩꯒꯤ ꯇꯟꯗꯨꯣꯏꯅꯣ ꯉꯔꯥꯡꯁꯤꯗꯤ ꯇꯨꯝꯕ ꯁꯨꯡꯌꯥ ꯌꯥꯗ꯭ꯔꯦꯕ ꯑꯩꯁꯦ
ꯑꯥ ꯑꯥ ꯋꯥꯔꯤꯅ ꯑꯩꯅꯔ ꯑꯃꯨꯛ
ꯑꯗꯥꯏꯗ ꯇꯨꯝ ꯃꯛꯊꯈꯤꯕ ꯃꯥꯜꯂꯦ ꯑꯗꯨ ꯑꯣꯏꯔꯁꯨ ꯑꯗꯨꯝ ꯈꯪꯗꯦ ꯇꯨꯝꯕ ꯌꯥꯗꯕꯤꯗ ꯑꯗꯨꯝ ꯂꯩꯌꯦ
ꯑꯝ
ꯏꯁꯇ꯭ꯔꯦꯁ ꯌꯥꯝ ꯂꯩꯕ ꯍꯥꯏꯇꯥꯔꯦꯀꯣ
ꯀ ꯁ ꯅ ꯂꯩꯇ ꯅ ꯌꯥꯝ ꯂꯨꯅ ꯈꯟꯖꯤꯟꯕ ꯍꯥꯏꯇꯥꯔꯦ ꯅꯪꯁꯨ
ꯍꯣꯏ ꯑꯩꯗꯣ ꯌꯥꯝ ꯀꯨꯏꯅ ꯏꯁꯇ꯭ꯔꯦꯁ ꯑꯣꯏꯅ ꯂꯩꯔꯛꯈꯤꯕꯀꯣ ꯍꯥꯏ ꯀꯣꯏꯗ꯭ꯔꯤꯕ ꯐꯥꯕꯁꯦ ꯁꯇ꯭ꯔꯦꯁ ꯌꯥꯝ ꯂꯩꯔꯝꯃꯦꯕ
ꯑꯝ
ꯈꯔ ꯃꯨꯚ ꯑꯣꯟ ꯇꯧꯕꯅꯦꯕꯀꯣ ꯑꯩꯗꯣ
ꯑꯥ
ꯈꯔ ꯐꯔꯕꯅꯦ ꯑꯗꯨꯒ ꯑꯃꯨꯛ ꯍꯧꯔꯦ ꯇꯨ ꯑꯩꯁꯦ ꯏꯁꯞ ꯄꯤꯡ ꯕꯤꯜꯁ ꯈꯔ ꯆꯥꯗ꯭ꯔꯗꯤ ꯇꯨꯝꯕ ꯌꯥꯗ꯭ꯔꯦꯕ ꯍꯧꯖꯤꯛꯀꯥꯟ
ꯀꯩꯒꯤꯅꯣꯅꯦ ꯑꯗꯨ ꯆꯥꯒꯅꯨꯅꯦ ꯐꯠꯇꯦꯅꯦ
ꯍꯣꯏ ꯐꯠꯇꯦ ꯑꯗꯨ ꯑꯣꯏ ꯇꯔꯁꯨ ꯑꯩ ꯇꯨꯝꯕ ꯌꯥꯗꯕ ꯀꯣꯏ ꯑꯗꯨꯝ ꯍꯧꯔꯦꯕ ꯑꯩꯗꯣ ꯇꯨꯝꯕ ꯌꯥꯗꯕ ꯑꯗꯨꯝ ꯍꯥꯏꯗꯤ ꯁꯨꯝ ꯇꯣꯝ ꯇꯨꯝꯕ ꯍꯥꯏꯗꯤ ꯏꯁꯥꯗꯣ ꯌꯥꯝ ꯊꯤꯅ ꯋꯥꯍꯜꯂꯁꯨ ꯋꯥꯔꯗꯤ ꯇꯨꯝꯅꯤꯡꯉꯤꯗꯅ
ꯑꯣ
ꯋꯥꯔꯁꯨ ꯁꯨꯡꯛꯇꯝ ꯇꯨꯝꯅꯤꯡꯕ ꯐꯥꯎꯗꯕ ꯃꯤꯠꯁꯦ ꯎꯏꯁꯜꯂꯁꯨ ꯑꯗꯨꯝ ꯇꯨꯝꯅꯤꯡꯗꯕꯤꯗ ꯑꯗꯨꯝ ꯂꯩꯕ ꯏꯁꯦ ꯑꯗꯣ ꯉꯔꯥꯡ ꯉꯔꯥꯡ ꯅꯍꯥꯟꯗꯒꯤ ꯍꯧꯔꯦꯕ
ꯑꯟꯏꯟꯇꯦꯜꯂꯤꯖꯦꯕꯜ
ꯍꯥ
ꯕꯦꯔ ꯀꯤꯔꯦ ꯕ ꯅꯩꯁꯨ
ꯍꯣꯏ ꯑꯗꯣ ꯍꯤꯗꯥꯛ ꯐꯥꯎꯗꯤ ꯆꯥꯗ꯭ꯔꯤ ꯍꯧꯖꯤꯛꯇꯤ
ꯎꯝ ꯇꯕꯤ ꯀꯩꯅꯣ ꯇꯕꯤ ꯀꯩꯅꯣ ꯑꯃꯨꯛ ꯁꯥꯗꯁꯨ ꯇꯨꯝꯕ ꯌꯥꯕ꯭ꯔꯦ ꯌꯥꯕ꯭ꯔꯥ ꯌꯦ
ꯑꯩ ꯇ꯭ꯔꯥꯏ ꯇ꯭ꯔꯥꯏ ꯌꯥꯝ ꯇꯧꯋꯦ ꯑꯗꯨ ꯌꯦꯡꯉꯒꯦ ꯍꯥꯏꯗꯤ ꯇꯨ ꯗꯦꯖ ꯈꯛꯇ ꯉꯥꯏꯌꯦ ꯍꯧꯔꯛꯄꯁꯦ ꯇꯨ ꯗꯦꯖ ꯈꯛꯇ ꯇ ꯉꯥꯏꯔꯤꯕꯀꯣ ꯑꯗꯣ ꯉꯝꯕ꯭ꯔꯥ ꯌꯦꯡꯒꯦ ꯑꯗꯨꯒ ꯌꯥꯗ꯭ꯔꯒꯅ ꯑꯃꯨꯛ ꯆꯥꯕ ꯍꯥꯏꯗꯨꯅꯤ
ꯎꯝꯅꯨꯡ ꯅꯨꯡꯊꯤꯟ ꯂꯩꯁ ꯃꯗ
ꯑꯩ ꯇꯨꯝꯅꯤꯡꯉꯦ ꯇꯨꯝꯅꯤꯡꯉꯦ ꯍꯥꯏꯔꯁꯨꯀꯣ ꯅꯨꯡꯊꯤꯟꯗꯁꯨ ꯑꯩ ꯇꯨꯝꯗꯦꯕ ꯃꯤꯅ ꯇꯧꯕ ꯂꯣꯏꯅ ꯈꯪꯉꯦꯕ ꯂꯣꯏꯅ ꯗꯥꯏꯔꯦꯛ ꯑꯣꯏꯅ ꯇꯨꯝꯕꯗꯣ ꯑꯗꯨꯃꯥꯏꯅ ꯇꯨꯝꯕ ꯅꯠꯇꯦꯕ ꯑꯩꯗꯣ ꯏꯁꯥꯗꯣ ꯊꯕꯒꯤ ꯃꯤꯠ ꯎꯁꯜꯂꯒ ꯂꯩꯕꯒꯨꯝꯕ ꯑꯗꯒꯤ ꯐꯣꯟ ꯌꯦꯡꯗꯅ ꯂꯩ ꯨꯝ ꯑꯗꯨꯃꯥꯏꯅ ꯂꯩꯕꯅꯦꯕ ꯃꯤꯅ ꯑꯩꯅꯥꯛꯇ ꯆꯪꯉꯛꯄ ꯑꯦꯅꯤ ꯀꯩ ꯀꯩ ꯂꯣꯏ ꯇꯧꯕ ꯂꯣꯏ ꯈꯪꯉꯦꯕ ꯋꯥ ꯉꯥꯡꯕ ꯀꯩꯀꯥ ꯑꯗꯨ ꯑꯗꯨꯃꯥꯏꯅ ꯂꯩꯌꯦ ꯀꯟꯗꯤꯁꯟꯁꯦ ꯑꯗꯨ ꯈꯪꯗꯦ ꯑꯃꯨꯛ ꯍꯧꯔꯛꯑꯕ ꯃꯥꯜꯂꯦ
ꯑꯟꯏꯟꯇꯦꯜꯂꯤꯖꯦꯕꯜ
ꯅꯪꯒꯤ ꯌꯥꯝ ꯅꯣꯛꯄꯗꯨ ꯇꯧꯔꯛꯀꯅꯨꯀꯣ ꯁꯥꯎꯅꯤꯡꯉꯀꯥꯟꯗ
ꯑꯥ ꯑꯥ ꯇꯧꯔꯦ ꯇꯧꯔꯦ ꯇꯧꯗꯦ ꯅꯣꯛꯇꯦ ꯎꯝ ꯅꯣꯛꯇꯦ ꯀꯔꯤꯅꯣ
ꯇꯤꯀꯔꯗꯣ
ꯑꯝ
ꯑꯩꯁꯦ ꯏꯁꯄꯤꯛꯀꯔꯁꯦ ꯋꯥꯏ ꯃꯦꯁꯦꯖ ꯊꯥꯔꯗꯤ ꯏꯁꯄꯤꯛꯀꯔꯁꯦ ꯑꯗꯨꯝ ꯌꯥꯎꯅꯤꯡꯕ
ꯀꯩꯒꯤꯅꯣ ꯑꯗꯨꯕꯣ
ꯑꯗꯨ ꯌꯥꯎꯗ꯭ꯔꯦꯗꯤ ꯀꯂ꯭ꯥꯁ ꯇ ꯑꯩꯒ ꯑꯩꯅ ꯍꯥꯏꯅꯤꯡꯕꯗꯣ ꯀꯩꯅꯣ
ꯑꯥ
ꯀꯔꯤ ꯍꯥꯏ ꯑꯣ ꯑ ꯑꯥ ꯑꯥ ꯈꯔ ꯋꯥꯠꯂꯦꯕ ꯑꯗꯨꯝ ꯑꯗꯨ ꯊꯥꯗ꯭ꯔꯗꯤ ꯒꯤꯅꯦꯗ
ꯑꯣ ꯑꯗꯨ ꯅꯪꯗꯤ ꯃꯤꯅ ꯁꯥꯎꯔꯒ ꯅꯪꯗꯤ ꯅꯣꯛꯅꯤꯡ ꯍꯔꯥꯎꯔꯤꯔ ꯋꯥꯕ
ꯍꯔꯥꯎꯕ ꯅꯠꯇꯦ ꯑꯗꯨꯝ ꯀꯌꯥꯁ ꯑꯗꯨꯝ ꯍꯥꯞꯆꯤꯟꯕ ꯍꯥꯏꯕꯗꯨꯗꯤ ꯑꯗꯨꯝ ꯑꯩꯗꯤ ꯑꯁꯦꯡꯕꯗꯤ ꯂꯣꯛꯄꯁꯨ ꯅꯠꯇꯦ ꯑꯗꯨꯅ ꯑꯗꯨꯝ ꯍꯥꯕꯄꯛꯄꯅꯤ ꯀꯩꯅꯣ
ꯁꯥꯄꯛ ꯄꯊꯅꯤ ꯀꯩꯅꯣ ꯏꯁꯇꯤꯀꯔ ꯑꯃꯅ ꯃꯤ ꯑꯃ ꯀꯔꯤ ꯈꯠꯂꯤ ꯍꯥꯏꯕꯁꯦ ꯈꯪꯕ ꯉꯝꯃꯦ ꯀꯩꯅꯣ
ꯑꯥ ꯑꯥ
ꯅꯠꯇ꯭ꯔꯣ ꯅꯪ ꯏꯁꯇꯤ ꯀꯗꯤ ꯌꯥꯝꯅ ꯅꯨꯡꯉꯥꯏꯕꯒꯤ ꯅꯠꯇ꯭ꯔꯣ
ꯌꯥꯝ ꯅꯨꯡꯉꯥꯏꯕ ꯏꯁꯄꯤꯀꯔ ꯃꯥꯟꯈ꯭ꯔꯦꯕ ꯅꯪ ꯋꯥꯏ ꯀꯥꯟꯗ ꯁꯥꯎꯔꯤꯀꯥꯟꯗ
ꯍꯣꯏ ꯃꯥꯟꯈ꯭ꯔꯦ
ꯑꯗꯨꯒꯤꯅꯥ ꯃꯍꯦꯜꯂꯦꯕꯥ ꯁꯥꯎꯔꯤꯖꯦ
ꯎꯝ ꯃꯥꯅꯦ
ꯌꯥꯝ ꯇꯜꯂꯦꯄꯥ
ꯑꯝ ꯊꯥꯔꯣꯏ ꯊꯥꯔꯣꯏ ꯁꯥꯎꯔꯗꯤ ꯊꯥꯕꯤꯔꯣꯏ ꯆꯥꯠꯇ꯭ꯔꯒ ꯅꯪ ꯅꯪ ꯅꯪ ꯁꯥꯎꯔꯦ ꯍꯥꯏꯔꯗꯤ ꯀꯞꯄ ꯀꯞꯄ ꯏꯁꯇꯤꯀꯔ ꯊꯥꯔꯛꯎꯗꯪ
ꯀꯞꯄꯁꯨ ꯑ ꯀꯔꯦꯝꯅꯕ ꯃꯥꯜꯂꯦ
ꯀꯦꯕꯅꯦ ꯑꯝꯐꯥꯎ ꯇꯧꯕ ꯌꯥꯗꯦꯕ ꯑꯗꯨꯗꯤ ꯆꯨꯝꯅ ꯉꯥꯡꯒꯗꯕꯅꯦꯕ
ꯍꯣꯏ ꯁꯨꯝꯅ ꯉꯥꯏꯒꯗꯕ ꯌꯥꯏꯅ
ꯑꯥ
ꯏꯟꯁꯥꯡ ꯑꯍꯥꯎꯕ ꯆꯥꯗꯣꯔꯦꯅ ꯋꯥꯈꯜ ꯅꯨꯡꯉꯥꯏꯕ ꯃꯥꯜꯂꯤꯗ ꯅꯪꯒꯤꯁꯦ ꯅꯨꯡꯉꯥꯏꯕꯤꯌꯨ ꯅꯨꯡꯉꯥꯏꯕꯤꯌꯨ ꯏꯟꯖꯥꯡ ꯑꯥꯎꯕ ꯆꯥꯗꯣꯏꯅꯤꯅ ꯑꯩꯈꯣꯏꯗꯤ ꯏꯔꯣꯟꯕ ꯊꯣꯡꯉꯦ ꯏꯔꯣꯜꯂꯦ
ꯑꯝ ꯑꯝ ꯑꯍꯥꯎꯕ ꯍꯥꯎ ꯑꯃꯈꯛꯇꯅꯤꯅꯦ ꯂꯤꯃꯟꯕꯁꯦ
ꯎꯝ ꯏꯔꯣꯟꯕꯕꯨ ꯀꯩꯅꯣ ꯑꯗꯣ ꯍꯥꯎꯗꯣꯏꯅꯦ ꯑꯩꯅ ꯊꯣꯡꯕꯅꯤꯅ
ꯀꯣ ꯑ ꯑ ꯍꯣꯏ
ꯃꯌꯥꯝꯟꯗꯣ ꯑꯩꯅ ꯌꯥꯝ ꯄꯥꯝꯖꯕ ꯃꯌꯥꯝ ꯑꯣꯏꯌꯦꯕꯀꯣ
ꯑ ꯑꯗꯗꯤ ꯐꯟ ꯊꯣꯛ ꯃꯥꯒ
ꯐꯖꯅ ꯊꯣꯡꯗꯔꯦ ꯐꯖꯅ ꯆꯥꯔꯅꯤ ꯍꯣꯔꯦꯟ ꯉꯍꯥꯛꯇꯪ ꯂꯩꯔꯅꯤ ꯑꯩꯗꯤ ꯆꯥꯛ ꯆꯥꯕꯁꯦ ꯑꯌꯨꯛꯀꯤ ꯆꯥꯛ ꯆꯥꯕꯁꯦ ꯆꯥꯛ ꯈꯪꯗꯦ ꯑꯩꯗꯣ ꯌꯥꯝ ꯈꯪꯗꯦ ꯆꯥꯕ ꯊꯛꯄꯗ ꯀꯌꯥ ꯌꯥꯗꯦꯕ
ꯑ
ꯄꯨꯡ ꯃꯔꯤ ꯃꯈꯥꯏꯗ ꯆꯥꯕ ꯑꯍꯨꯝ ꯃꯈꯥꯏꯗ ꯆꯥꯕ ꯃꯔꯤ ꯁꯨꯃꯥꯏꯅ ꯁꯤꯒꯤ ꯃꯇꯥꯡꯁꯤꯗ ꯑꯗꯨꯝ ꯆꯥꯔ ꯌꯥꯝ ꯆꯥꯏꯕ ꯑꯗꯨꯗ ꯑꯩꯗꯣ ꯍꯣꯏ ꯑꯗꯨꯒꯤꯀꯣ ꯉꯥꯡꯉꯦꯕ ꯉꯥꯡꯕꯒꯤ ꯐꯣꯔꯁꯇ ꯆꯥꯕꯅꯦꯕ
ꯑꯣ ꯑꯗꯨ ꯕ꯭ꯔꯦꯛꯐꯥꯁꯁꯤ ꯆꯥꯕ ꯅꯠꯇ꯭ꯔꯣ
ꯕ꯭ꯔꯦꯛꯐꯥꯁ ꯆꯥꯏꯌꯦ ꯁꯪꯒꯣꯝ ꯊꯛꯑꯦ ꯌꯦꯔꯨꯝ ꯆꯥꯏ ꯑꯗꯨ ꯍꯥ
ꯍꯌꯦ ꯑꯗꯨ ꯑꯗꯨ ꯑꯣꯏ ꯑꯗꯨꯇꯪ ꯑꯣꯏꯔꯁꯨ ꯆꯥꯔꯗꯤ ꯀꯩꯁꯨ ꯆꯥꯗ꯭ꯔꯗꯤ ꯄꯨꯡ ꯃꯔꯤꯒ ꯆꯥꯕꯗꯤ ꯌꯥꯝ ꯊꯦꯡꯉꯦꯕ ꯅ
ꯍꯣꯏ ꯑꯗꯨ ꯀꯣ ꯑꯩꯒꯤꯗꯤ ꯄꯨꯛ ꯍꯥꯡꯉꯁꯨꯀꯣ ꯑꯩꯗꯤ ꯆꯥꯅꯤꯡꯗꯦꯕ ꯂꯥꯝꯃꯁꯨ ꯆꯥꯅꯤꯡꯗꯕꯤꯗ ꯑꯗꯨꯝ ꯑꯗꯨꯝ ꯂꯩꯌꯦꯕꯀꯣ ꯄꯨꯛ ꯍꯥꯡꯕꯗꯣ ꯌꯥꯗꯦꯕ ꯑꯩꯗꯣ ꯑꯗꯨꯗꯨꯅ ꯅꯍꯥꯟ ꯍꯥꯏꯗꯤ ꯗꯣꯛꯇꯔꯗ ꯌꯧꯅꯗꯅꯀꯣ ꯅꯍꯂꯦ ꯄꯨꯈꯠꯂꯦ ꯅꯍꯦ ꯄꯨꯈꯠꯂꯦ ꯀꯥꯏ
ꯀꯖ ꯀꯤꯗ꯭ꯔꯕꯅꯪ ꯂꯩ ꯑꯣꯗꯦꯟ ꯃꯤ ꯀ ꯄꯦꯔ ꯀꯥ ꯍꯧꯗꯣ
ꯍꯥꯏꯗꯤ ꯂꯥꯝ ꯃꯁꯨ ꯆꯥꯅꯤꯡꯗꯦꯕ ꯀꯩꯒꯤꯅꯣ ꯈꯪꯗꯦ ꯑꯗꯨꯝ ꯋꯥꯈꯜꯗ ꯑꯗꯨꯝ ꯈꯟꯖꯅ ꯂꯩꯕ ꯑꯩꯀꯣ
ꯎꯝ ꯅꯪꯤꯁꯦ ꯅꯪꯒꯤ ꯃ ꯐꯣꯟꯣꯟꯁꯦ ꯇꯧꯗ ꯃꯥꯜꯂꯤꯗ
ꯃꯨꯚ ꯑꯣꯟꯁꯦ ꯗꯥꯏꯔꯦꯛ ꯍꯣꯏ ꯉꯝꯗꯤ ꯉꯝꯗ꯭ꯔꯤ ꯑꯗꯨꯏ ꯇꯔꯁꯨ ꯑ ꯍꯣꯠꯅꯔꯤ
ꯑ ꯍꯟꯅꯕꯤ ꯍꯟꯅꯕꯤꯌ ꯎꯝ
ꯑꯣꯏꯗꯤ ꯑꯣꯏꯔꯛꯀꯗꯣꯔꯦ ꯑꯣꯏꯗꯤ ꯑꯣꯏꯔꯛꯀꯗꯣꯔꯦ ꯑꯗꯨ ꯑꯣꯏ ꯍꯥꯏꯇꯥꯔꯁꯨ ꯎꯝ ꯑꯣꯏꯔꯛꯑꯝꯗꯥꯏꯒꯤ ꯈꯔ ꯈꯟꯕꯤꯔꯝꯕ ꯍꯥꯏꯇꯥꯔꯦ
ꯑ ꯑꯥ ꯌꯥꯏꯗ ꯑ ꯑꯗꯨ ꯂꯣꯏꯔꯝꯗꯥꯏ ꯑꯦ ꯑꯣꯏꯔꯝꯗꯥꯏꯒꯤ ꯈꯟꯕꯗꯨꯅ ꯍꯦꯟꯅ ꯍꯦꯟꯅ ꯀꯩꯅꯣ ꯑꯃꯨꯛ ꯇꯧꯁꯟꯕꯗꯤ ꯌꯥꯔꯔꯣꯏꯀꯣ
ꯍꯣꯏ ꯑꯗꯨꯗꯤ ꯇꯧꯗꯅꯕꯗꯤ ꯀꯟꯅꯗꯤ ꯍꯣꯠꯅꯔꯤ
ꯍꯟꯖꯤꯟꯕꯗꯤ ꯌꯥꯔꯣꯏ ꯈ ꯈ ꯈꯜꯂꯒ ꯍꯟꯖꯤꯟꯕꯗꯨꯗꯤ ꯌꯥꯔꯣꯏ
ꯑꯣ ꯇꯧꯔꯣꯏ ꯇꯧꯔꯣꯏ ꯑꯗꯨ ꯇꯧꯔꯣꯏ ꯑꯗꯨ ꯇꯧꯔꯗꯤꯦ ꯑꯩ ꯑꯃꯨꯛ ꯗꯥꯏꯔꯦꯗꯅ
ꯑꯣ ꯑꯃꯨꯛ ꯑꯃꯨꯛ ꯃꯤꯉꯣꯟ ꯑꯩ ꯍꯥꯥꯟꯕꯣꯛ ꯍꯥꯏꯅ ꯄꯤꯕ ꯆꯝꯕꯅ ꯑꯗꯨ ꯑꯥꯟꯕ ꯑꯍꯥꯟ ꯑꯍꯥꯟꯕꯗ ꯀꯅ ꯍꯥꯏꯔꯕꯅ ꯂꯩꯕꯅꯦꯀꯣ ꯃꯤꯁꯤꯡꯁꯦ ꯃꯤꯉꯣꯟꯗ ꯆꯥꯟꯁ ꯑꯅꯤꯔꯛ ꯄꯤꯕꯗꯤ ꯅꯣꯡꯃꯥꯏ ꯃꯥꯔ ꯑꯃꯃꯨꯛ ꯃꯉꯣꯟꯗ ꯄꯤꯁꯤꯟꯕꯒ ꯆꯞ ꯃꯥꯟꯅꯩ ꯍꯥꯞꯄꯤꯅꯦ
ꯍꯣꯏ ꯆꯥꯟꯁꯇꯤ ꯑꯃꯨꯔꯛꯇꯤ ꯄꯤꯒꯗꯕꯅꯦ꯫ ꯀꯣ ꯋꯥꯟ ꯆꯥꯟꯁꯗꯤ ꯄꯅꯏꯌꯦ꯫